ꯍꯦꯜꯂꯣ
ꯇꯥꯏꯌꯦ
ꯆꯥꯛ ꯆꯥꯔꯕꯣ
ꯆꯥꯛ ꯆꯥꯗ꯭ꯔꯤꯌꯦ ꯊꯣꯡꯕ ꯂꯣꯏꯗ ꯉꯥꯢꯔꯤꯗ
ꯀꯩ ꯊꯣꯡꯉꯕ
ꯑ ꯀꯩꯅꯣ ꯎꯝ ꯅꯝꯔꯥꯒ ꯃꯪꯒꯟꯒ ꯇꯧꯔꯒ ꯏꯔꯣꯟꯕꯗꯣ ꯑꯗꯨꯒꯤꯗꯨꯃ ꯇꯧꯔꯦ ꯑꯗꯒꯤ ꯆꯅꯥꯅꯦ ꯀꯣꯕꯤ ꯐꯨꯜ ꯃꯅꯥ ꯑꯃ ꯑꯅꯤ ꯍꯥꯞꯆꯜꯂꯦ ꯑꯗꯒꯤ ꯀꯩꯅꯣ ꯈꯥꯃꯦꯟ ꯕꯥꯔꯃꯥꯁꯤꯀꯥꯗꯣ ꯑꯅꯤ ꯑꯍꯨꯝ ꯍꯥꯞꯆꯜꯂꯦ ꯑꯗꯒꯤ ꯃꯣꯔꯣꯛ ꯑꯇꯦꯛꯄꯅꯦ ꯅꯥꯀꯨꯞ ꯀꯨꯞꯄꯤꯅꯦ ꯇꯧꯔꯒ ꯀꯥꯡꯉꯧ ꯑꯃ ꯉꯧꯔꯦ ꯑꯗꯩ ꯅꯨꯡꯊꯤꯜꯖꯨ ꯃꯣꯏ ꯊꯕꯛ ꯁꯨꯕꯁꯤꯡꯒꯤ ꯀꯤꯂꯤꯆꯅꯥ ꯉꯧꯕꯗꯣ ꯑꯗꯨꯁꯨ ꯂꯩꯔꯤ ꯑꯗꯒꯤ ꯑꯥ ꯅꯤꯟꯆꯥꯅꯁꯨ ꯀꯩꯅꯣꯝꯃ ꯊꯤꯜꯂꯛꯑꯝꯃꯤ ꯊꯔꯣꯏ ꯊꯣꯡꯕꯁꯨ ꯑꯃꯨꯛ ꯊꯤꯜꯂꯛꯑꯝꯃꯤ ꯇꯦꯡꯀꯣꯠ ꯑꯃ ꯑꯧ ꯃꯣꯏꯅ ꯊꯣꯡꯕꯒꯤ ꯀ
ꯌꯥꯝꯃꯤꯅꯦ ꯑꯗꯨꯗꯤ
ꯌꯥꯝꯃꯦ ꯅꯣꯏꯅ ꯀꯩꯀꯩ ꯆꯥꯔꯕ
ꯈꯣꯏꯗꯤ ꯀꯩꯅꯣ ꯇꯣꯡꯕ ꯆꯥꯔꯦ ꯀꯩꯔꯣꯜꯂꯦ ꯑꯗꯒꯤ ꯎꯇꯨꯡ ꯃꯀꯛ ꯃꯀꯛꯇꯨꯅꯦ ꯑꯗꯩ ꯈꯔ ꯁꯥꯡꯕꯗꯨꯅꯦ ꯑ ꯇꯧꯔꯦ ꯑꯅꯧꯄꯥꯏ ꯃꯥꯗꯤ ꯉꯥ ꯆꯥꯅꯤꯡꯉꯦꯅ ꯉꯥ ꯌꯥꯏꯔ ꯆꯥꯈ꯭ꯔꯦ
ꯍꯥꯎꯗꯔꯦ
ꯍꯣꯏ ꯑꯗꯨꯝ ꯆꯥꯖꯤꯟꯈ꯭ꯔꯦ
ꯄꯨꯍꯥꯎꯗ ꯍꯥꯎꯒ꯭ꯔꯦꯗ ꯑꯩꯗꯤ ꯍꯥꯎꯇꯕ ꯂꯩ ꯇꯦ ꯑꯗꯨꯝ ꯄꯨꯡꯍꯥꯎꯗ ꯍꯥꯎꯋꯦ
ꯄꯪꯍꯥꯎꯗ ꯍꯥꯎꯋꯦ ꯁꯤꯅꯦ ꯕꯦꯔꯥ ꯀꯥꯏꯔꯤꯁꯦ ꯄꯪꯅꯣꯏꯗ ꯅꯣꯏꯗꯣꯏꯁꯦ
ꯗꯦ ꯑꯩꯗꯤ ꯅꯪ ꯈꯪꯉꯤꯗꯨꯗꯤ ꯑꯗꯨꯁꯨ ꯑꯗꯨꯕꯨꯗꯤ ꯑꯩꯅꯅꯦ ꯑꯆꯣꯏ ꯑꯄꯥ ꯀꯩꯀꯥꯗꯤ ꯌꯥꯝ ꯆꯥꯒꯟꯗꯦꯗꯅꯀꯣ ꯑꯗꯨꯅꯁꯨ ꯑꯌꯥꯝꯕ ꯑꯣꯏꯔꯝꯒꯗ꯭ꯔꯥ ꯈꯪꯗꯦ
ꯅꯪꯅ ꯆꯥꯛ ꯆꯥꯕꯗꯨ ꯌꯦꯡꯕ ꯌꯥꯝ ꯅꯨꯡꯉꯥꯏꯕꯅꯦ ꯀꯇꯧꯔ
ꯏꯁ ꯑꯣꯏꯗꯦꯍꯦ
ꯑꯣꯛ ꯑꯣꯏ ꯀꯩ ꯑꯣꯏ ꯆꯥꯕꯗꯣ
ꯊꯨꯕꯗꯤ ꯊꯨꯕꯅꯦ ꯑꯩꯗꯤ ꯆꯥꯕꯗꯗꯤ ꯇꯞꯅ ꯆꯥꯏꯔꯒ ꯆꯥꯛ ꯇꯞꯅ ꯁꯥꯏꯔꯒꯗꯤ ꯆꯥꯒꯦ ꯈꯟꯅꯤꯕꯀꯣ ꯆꯥꯕꯗꯨꯏ ꯋꯥꯈꯟꯗꯗꯤ ꯑꯗꯨ ꯍꯦꯛꯇ ꯊꯨꯕ ꯍꯦꯛꯇ ꯂꯣꯏꯁꯟꯈꯤꯕ ꯍꯦꯛꯇ ꯊꯨꯅ ꯍꯦꯇ ꯂꯣꯏꯁꯟꯈꯤꯕ ꯁꯤ ꯀꯔꯤꯒꯤꯅꯣ ꯈꯪꯗ꯭ꯔꯦꯕ ꯍꯩꯅꯕꯤꯗꯨꯝ ꯑꯣꯏꯒꯤꯕꯗꯣ
ꯊꯨꯝꯒꯥ ꯅꯝꯕꯁꯦ ꯄꯨꯔꯥ ꯁꯝ ꯌꯥꯕ ꯑꯩ ꯅꯝꯃꯤꯁꯦ ꯀꯣ ꯀꯣꯛꯀ ꯇꯧꯔ ꯅꯝꯃꯒ
ꯀꯥꯏꯗꯩ ꯁꯞꯇꯔꯅꯣꯗ
ꯀꯩ ꯍꯨꯃꯥꯡꯒ ꯑ꯭ꯔ ꯇꯥꯕꯩꯊꯧ
ꯑꯗꯨ ꯍꯨꯃꯥꯡ ꯇꯥꯕꯁꯤꯗꯤ ꯃꯁꯥꯒꯤꯅꯦꯕ ꯁꯤꯁꯦ ꯑꯩꯅ ꯅꯠꯇꯦꯕ ꯀꯣꯛꯁꯦꯍꯦꯇ ꯂꯨꯞꯅꯦꯕꯀꯣ ꯃꯣꯔꯣꯛꯀ ꯀꯟꯅ ꯍꯦꯛ ꯁꯥꯈꯤꯕꯗ ꯃꯣꯔꯣꯛ ꯈꯤꯇꯪ ꯍꯦꯛ ꯁꯥꯈꯤꯕꯗꯣ ꯑꯩ ꯍꯨꯃꯥꯡ ꯑꯣꯔꯣꯛ ꯇꯥꯔꯅꯤ ꯑꯗꯨꯅ ꯃꯤꯒꯤ ꯎꯁꯣꯞ ꯋꯥꯁꯣꯞ ꯀꯔꯤ ꯀꯔꯥ ꯑꯗꯩ ꯆꯥꯛꯀꯧꯕ ꯀꯩꯀꯥ ꯆꯠꯄꯁꯦ ꯏꯁꯥꯏꯇꯣꯝꯗ ꯏꯀꯥꯏꯖꯩ ꯍꯥꯏꯕꯀꯣ ꯍꯨꯃꯥꯡꯁꯦ ꯆꯦꯟꯊꯃꯟꯗꯅ ꯃꯤ ꯃꯌꯥꯝꯖ ꯁꯨꯝ ꯌꯦꯡꯉꯨꯕꯗ ꯃꯌꯥꯝꯗꯣ ꯀꯩꯁꯨ ꯇꯥꯔꯝꯗꯦꯕ ꯑꯩꯅ ꯈꯔ ꯍꯦꯟꯅ ꯍꯨꯃꯥꯡꯁꯦ ꯇꯥꯒꯟꯕꯗꯣ ꯑꯣꯏ ꯍꯥꯏꯕ ꯑꯗꯨꯅ ꯑꯩꯅ ꯅꯨꯡꯇꯤꯒꯤ ꯆꯣꯡꯕꯗꯁꯨꯅꯦ ꯉꯁꯤꯁꯨ ꯆꯣꯡꯗ꯭ꯔꯦ ꯆꯣꯡꯕꯝꯒ ꯂꯩꯇ꯭ꯔꯦ ꯉꯁꯤꯗꯤ
ꯑꯗꯨꯗꯤ ꯅꯣꯏ ꯅꯣꯏ ꯇꯧꯔꯤꯁꯦ ꯆꯥꯕꯗ ꯍꯨꯃꯥꯡ ꯇꯥꯖꯒꯦ ꯁꯨꯕꯗ ꯍꯪꯆꯤꯠ ꯂꯥꯡꯖꯒꯦꯗꯨꯅꯤ
ꯁꯨꯕꯗꯁꯨ ꯑꯗꯨꯝ ꯇꯥꯏꯗ ꯅꯪꯁꯨ ꯑꯗꯨꯃꯥꯏꯅꯗꯤ ꯍꯥꯏꯅꯨꯗ ꯑꯩꯕꯨ ꯀꯌꯥꯝ ꯁꯨꯗꯅ ꯂꯩ ꯂꯩꯕ ꯃꯤꯅꯣ ꯊꯕꯛ ꯏꯟꯒꯥꯡꯗꯤ ꯑꯗꯨꯝ ꯇꯧꯋꯦ ꯎꯝ ꯍꯣꯏ ꯑꯗꯨꯕꯨꯗꯤ ꯈꯪꯗꯦꯗ
ꯅꯥ ꯆꯠꯂꯨꯔꯒꯦ ꯉꯁꯤ ꯀꯅꯥꯝ ꯆꯠꯇ꯭ꯔꯕꯣ
ꯀꯥ ꯀꯥꯂꯨ ꯆꯠꯂꯨꯔꯦ ꯃꯥꯅ ꯑꯩ ꯆꯠꯄ ꯇꯟꯗꯅ ꯊꯕꯛ ꯑꯣꯏꯅ ꯇꯧ ꯂꯩꯍꯧꯔꯕ ꯃꯣꯏ ꯍꯌꯦꯡ ꯕꯨꯖꯤꯌꯥ ꯀꯩꯀꯥ ꯄꯤꯔꯛꯑꯣꯅ ꯍꯥꯏꯗꯤ ꯍꯥꯏꯕꯅꯦ ꯕꯨꯖꯤꯌꯥꯒ ꯑꯗꯨꯒ ꯄꯥꯐꯣꯔ ꯃꯀꯛ ꯑꯗꯒꯤ ꯕꯨꯖꯤꯌꯥ ꯃꯪꯒꯟ ꯀꯩꯀ꯭ꯔꯥ ꯑꯃꯨꯛ ꯇꯣꯠꯁꯟꯅꯔꯒ ꯀꯩꯅꯣ ꯁꯥꯕꯗꯣ ꯀꯦꯛ ꯃꯆꯥ ꯃꯆꯥ ꯁꯥꯕꯗꯣ ꯑꯗꯨꯁꯨ ꯄꯨꯕꯤꯔꯛꯑꯣꯅꯦ ꯍꯥꯏꯔꯛ ꯑꯦ
ꯍꯌꯦꯡ ꯊꯕꯛ ꯑꯃꯨꯛ ꯂꯩꯗꯧꯔꯤ
ꯀꯥꯄꯤ ꯍꯧꯖꯤꯛꯇꯤ ꯍꯧꯗ꯭ꯔꯤꯕꯣ
ꯉꯁꯤ ꯍꯧꯗ꯭ꯔꯦ ꯉꯔꯥꯡ ꯍꯧꯔꯗꯨꯗꯤ ꯉꯁꯤꯃꯨꯛ ꯂꯦꯞꯄꯦ ꯍꯌꯦꯡꯗꯒꯤ ꯑꯃꯨꯛ ꯍꯧꯔꯅꯤ ꯍꯧꯒꯗꯕꯗꯣ ꯊꯥꯎ ꯑꯃꯨꯛ ꯂꯩꯇ ꯕꯦꯁꯣꯟ ꯑꯃꯨꯛ ꯂꯩꯇ ꯑꯗꯒꯤ ꯄꯩꯁꯥꯗꯨꯅ ꯃꯔꯥꯡ ꯀꯥꯏꯅ ꯂꯩꯔꯒ ꯃꯌꯥꯝ ꯈꯤꯜꯂ ꯊꯝꯃꯒ ꯇꯧꯕꯣꯏꯗꯤ ꯑꯃꯨꯛ ꯐꯕ ꯑꯗꯨꯅ ꯑꯃꯨꯛ ꯌꯣꯟꯊꯣꯛꯑꯒ ꯑꯃꯨꯛ ꯀꯩꯅꯣ ꯆꯠꯂꯤꯅꯦꯕ ꯌꯣꯟꯊꯣꯔꯛꯄ ꯄꯩꯁꯥꯗꯨꯅ ꯑꯃꯨꯛ ꯂꯩꯔꯒ ꯑꯗꯨꯃꯥꯏꯅ ꯑꯃꯨꯛ ꯁꯤꯖꯤꯟꯅꯔꯤꯅꯦꯕ ꯑꯗꯨꯗꯨꯝ ꯑꯩꯈꯣꯏꯅ ꯄꯩꯔꯒ ꯊꯝꯕ ꯉꯝꯕ ꯑꯣꯏꯇꯥꯔꯗꯤ ꯌꯥꯝ ꯐꯕ ꯑꯗꯨꯒꯨꯝꯕꯅ ꯅꯠꯇꯕꯅꯤꯅ ꯐꯔꯛ
ꯃꯌꯥꯝ ꯇꯧꯕ ꯑꯣꯏꯔꯤ ꯐꯗꯧꯕ
ꯎꯝ
ꯑꯗꯒꯤ ꯌꯥꯝ ꯊꯥꯗꯨꯢ ꯌꯥꯝ ꯐꯗꯣꯢꯅꯤ ꯀꯣ ꯀꯩꯁꯨ ꯂꯦꯝꯃꯝꯃꯣꯏ
ꯃꯥꯅꯦ
ꯍꯥꯏꯕꯗꯤ ꯂꯩꯇꯅꯤꯅ ꯇꯩ ꯒ꯭ꯌꯥꯁ ꯍꯦꯛ ꯄꯥꯊꯣꯛ ꯍꯨꯖꯤꯛ ꯒ꯭ꯌꯥꯁ ꯃꯃꯟ ꯇꯥꯛꯉꯤꯁꯤꯒ ꯐꯪꯕ ꯄꯣꯠꯅꯤ ꯅꯣꯢ ꯀꯃꯥꯏ ꯊꯣꯡꯅꯤ ꯒ꯭ꯌꯥꯁꯇꯣ
ꯑꯗꯨꯅꯤ ꯑꯩꯈꯣꯏ ꯇꯩꯃ ꯉꯁꯤ ꯑꯥ ꯈꯣꯡꯕꯗ ꯑꯣꯡꯕꯗꯣ ꯃꯣꯏꯒꯤꯗꯤ ꯃꯤ ꯌꯥꯝꯗꯦꯗꯅ ꯃꯣꯏ ꯃꯇꯩ ꯃꯅꯥꯎꯈꯛ ꯆꯥꯕꯅꯤꯅ ꯒ꯭ꯌꯥꯁꯇꯨ ꯌꯥꯝ ꯀꯨꯏꯅ ꯀꯨꯏꯅ ꯆꯠꯄꯅꯤꯅ ꯃꯣꯏꯒꯤ ꯑꯃꯨꯛ ꯃꯔꯣꯟ ꯃꯔꯣꯟ ꯌꯦꯟꯁꯤꯜꯂꯛꯄꯗꯨꯗ ꯃꯣꯏꯒꯤ ꯁꯤꯂꯤꯟꯗꯔ ꯌꯥꯝꯕꯅꯤꯅ ꯑꯗꯨꯝ ꯑꯩꯈꯣꯏꯅ ꯑꯗꯨꯝ ꯁꯤꯖꯤꯟꯅꯕ ꯍꯥꯏꯇꯥꯔꯦ ꯀꯨꯏꯔꯦꯗ ꯃꯣꯏꯗꯒꯤ ꯁꯤꯖꯤꯟꯅꯔꯛꯏꯕ ꯒ꯭ꯌꯥꯁꯁꯦ ꯃꯁꯤꯡ ꯈꯪꯗ꯭ꯔ ꯄꯣꯠꯅꯤ ꯑꯗꯨꯅ ꯄꯩꯁꯥ ꯄꯤꯕꯣꯏ ꯄꯤꯗꯕꯣꯏ ꯇꯧꯔꯒꯅꯦ ꯂꯧꯔꯤꯁꯤꯁꯨ ꯃꯣꯏꯁꯨ ꯋꯥꯏ ꯈꯪꯕꯩꯅꯅꯦ ꯃꯣꯏꯅ ꯌꯝꯌꯦꯡ ꯄꯤꯕꯗꯨꯕꯨꯗꯤ ꯑꯗꯨꯕꯨꯗꯤ ꯅꯤꯡꯅꯤꯉꯣꯜꯁꯤꯡꯁꯦ ꯑꯗꯨ ꯂꯣꯏ ꯅꯨꯡꯁꯤꯅꯩꯗ ꯃꯣꯏꯒꯤꯗꯤ ꯃꯣꯏ ꯑꯋꯥꯠꯄ ꯀꯔꯤ ꯀꯔꯥ ꯂꯣꯏ ꯃꯦꯟꯅꯕꯗꯣ ꯇꯧꯕꯤꯔꯛꯄꯅ ꯌꯥꯝ ꯍꯦꯜꯂꯤ ꯄꯣꯠꯅꯤꯗ ꯑꯩꯈꯣꯏꯗ
ꯍꯣꯏ ꯑꯗꯨꯅꯦ ꯈꯔ ꯑꯔꯩꯕ ꯃꯤꯅ ꯈꯔ ꯌꯦꯡꯅꯗꯗꯤ ꯀꯃꯥꯏ ꯇꯧꯒꯅꯤ ꯂꯩꯇꯕꯅꯤꯅ ꯍꯨꯟꯗꯣꯛ ꯑꯩꯗ ꯊꯝꯃꯒꯗꯤ ꯍꯥꯏꯗꯤ ꯃꯆꯤꯟ ꯃꯅꯥꯎꯅꯤ ꯑꯗꯨꯝ ꯌꯦꯡꯅꯕ ꯇꯥꯕꯅꯤꯗ
ꯃꯥꯅꯦ ꯑꯗꯨꯁꯨ ꯄꯤꯕꯥꯗꯒꯤꯗꯤ ꯅꯤꯡꯉꯣꯟꯅꯗꯤ ꯍꯦꯟꯅ ꯅꯨꯡꯁꯤꯅꯕ ꯍꯦꯜꯜꯂꯦ ꯃꯌꯥꯝꯁꯦ ꯁꯨꯝ ꯆꯥꯡ ꯑꯃꯗ ꯑꯩꯒꯤ ꯑꯣꯜꯂꯛ ꯄꯨ ꯃꯇꯝꯗ
ꯄꯤꯕ ꯍꯥꯏꯁꯤ ꯅꯨꯡꯇꯤ ꯎꯅꯔ ꯂꯩꯗꯕ ꯇꯧ ꯂꯩꯔꯕꯅꯤꯅ ꯑꯗꯨꯝ ꯀꯔꯅꯤ ꯑꯗꯨꯝꯝ ꯎꯅꯔꯕꯅꯤꯅ ꯑꯗꯨꯝ ꯍꯥꯏꯗꯤ ꯑꯃ ꯅꯨꯡꯉꯥꯏꯕ ꯅꯨꯡꯉꯥꯏꯅꯗꯕ ꯑꯗꯒꯤ ꯇꯧꯍꯟꯅꯤꯡꯕ ꯇꯧꯍꯟꯅꯤꯡꯗꯕ ꯃꯌꯥꯝꯗꯣ ꯂꯣꯏ ꯊꯦꯡꯅꯔꯕꯅꯤꯅ ꯑꯗꯨꯝ ꯑꯗꯨꯒꯤꯁꯨ ꯑꯣꯏꯕꯅꯤꯗ ꯑꯗꯨ ꯅꯤꯡꯉꯣꯟꯜ ꯍꯥꯏꯁꯤꯗꯤ ꯂꯝ ꯂꯝ ꯇꯣꯉꯥꯟ ꯇꯣꯉꯥꯟꯅ ꯂꯣꯏ ꯂꯩꯅꯈꯤꯗꯣꯏꯅꯤ ꯅꯨꯡꯇꯤꯛ ꯎꯅꯕ ꯅꯠꯇꯦ ꯆꯍꯤ ꯑꯃꯒꯤ ꯑ ꯌꯥꯝꯂꯕꯗ ꯑꯍꯨꯝ ꯃꯔꯤꯃꯛꯨꯛ ꯉꯥꯏ ꯊꯧꯗꯣꯛ ꯋꯥꯊꯣꯛꯇ ꯎꯟꯅꯕꯒꯨꯝꯕ ꯑꯗꯨꯒꯨꯝꯕ ꯅꯠꯇꯅ ꯀꯩꯁꯨ ꯎꯅꯕ ꯄꯣꯠ ꯅꯠꯇꯦꯅ ꯑꯗꯨꯏꯗꯨꯁꯨ ꯅꯨꯡꯁꯤꯅꯕ ꯁꯦꯜꯂꯤꯅꯦ
ꯊꯝꯁ ꯆꯨꯝꯃꯦ ꯅꯪꯅ ꯄꯣꯏꯟ ꯐꯖ ꯑꯃ ꯍꯥꯏꯔꯤ
ꯎꯝ ꯃꯥꯟꯅꯦ ꯑꯗꯨꯅꯦ ꯅꯤꯡꯉꯣꯟꯅ ꯀꯅꯣ ꯅꯤꯡꯕ ꯍꯦꯜꯂꯦ ꯈꯣꯠꯂꯦ ꯍꯥꯏꯁꯦ ꯃꯣꯏꯗꯤ ꯑꯗꯨꯝ ꯁꯨꯝ ꯅꯨꯡꯇꯤꯒꯤ ꯂꯩꯔꯕꯅꯤꯅ ꯁꯨꯝ ꯅꯨꯡꯇꯤꯒꯤ ꯎꯟꯅ ꯂꯩꯔꯕꯅꯤꯅ ꯇꯧꯕꯨꯗꯤ ꯇꯧꯕ ꯑꯗꯨꯇꯥꯥꯔꯁꯨ ꯃꯣꯏꯗꯤ ꯃꯨꯛ ꯀꯨꯏꯅ ꯂꯥꯞꯅ ꯂꯩꯕꯅꯤꯅ ꯃꯇꯦꯡ ꯄꯥꯡꯕ ꯈꯣꯠꯄ ꯇꯧꯗ ꯃꯣꯏꯅꯗꯤ ꯍꯦꯟꯂꯤꯅ ꯍꯥꯏꯕꯗꯤ ꯌꯦꯡꯁꯤꯟꯕꯤꯔꯝꯃꯔꯣꯏ ꯑꯗꯨ ꯇꯧꯔꯝꯃꯔꯣꯏ ꯈꯟꯕꯒꯤꯔꯥ ꯀꯩꯒꯤꯅꯣ ꯈꯪꯗꯕꯤꯗ ꯇꯣꯏꯅ ꯁꯨ ꯀꯥꯅꯣ ꯇꯧꯅꯗꯕ ꯅꯠꯇꯕꯅꯤꯅ
ꯑꯗꯨꯅꯤꯗ
ꯆꯨꯝꯃꯦ ꯆꯨꯝꯃꯦ ꯅꯪꯅ ꯍꯥꯏꯗꯣ ꯌꯥꯝ ꯊꯤꯅ ꯆꯨꯝꯃꯦ ꯑꯩꯅ ꯌꯥꯅꯤꯡꯉꯤ
ꯌꯥꯅꯤꯡꯗ꯭ꯔ ꯗꯗꯤ ꯑꯐꯕ ꯉꯥ ꯇꯁꯨꯨꯝꯃꯠꯇ ꯍꯥꯏꯔꯒ
ꯀꯣꯛꯁꯤ ꯆꯣꯠꯂꯤ ꯏꯔꯨꯖꯥ ꯀꯥꯈꯠꯂꯛꯇ ꯉꯥꯏꯔꯤ ꯉꯃꯤꯖꯨ ꯃꯁꯥꯖꯦ ꯉꯝꯗꯕꯅꯤꯅ ꯃꯥꯖꯨꯅꯦ ꯊꯕꯛ ꯏꯟꯒꯥꯡꯖꯦ ꯁꯨꯗꯤ ꯑꯗꯨꯝ ꯁꯨꯕ ꯊꯕꯛꯁꯤꯖꯨ ꯂꯦꯞꯇꯕ ꯑꯗꯨ ꯃꯁꯖꯦ ꯉꯝꯗꯕꯅꯤꯅ ꯇꯜꯂꯦꯕ ꯌꯥꯝꯅ ꯃꯁꯥꯖꯦ ꯑꯩꯈꯣꯏꯒꯤꯅꯦ ꯆꯥꯒ꯭ꯔꯖꯨ ꯉꯍꯥꯛ ꯂꯩꯔꯒꯅꯦ ꯀꯩꯝꯇ ꯌꯥꯎꯗꯕꯗꯣ ꯄꯨꯛꯇ ꯑꯃꯨꯛ ꯂꯥꯝꯃꯛꯄꯤꯗ ꯊꯨꯅ ꯊꯨꯅ ꯁ꯭ꯋꯥꯏ ꯁ꯭ꯋꯥꯏ ꯃꯥꯡꯕ ꯍꯥꯏꯇꯥꯔꯦ ꯆꯥꯒꯤꯕ ꯊꯛꯈꯤꯕꯖꯤꯡꯖꯦ ꯑꯗꯨꯅ ꯆꯥꯛ ꯂꯥꯝꯃꯒꯖꯨ ꯃꯥꯗꯤ ꯈꯥꯡꯉꯒ ꯂꯩꯕ ꯉꯝꯗꯦ ꯑꯗꯨꯅ ꯑꯩꯈꯣꯏꯅ ꯅꯪꯒ ꯑꯗꯨꯝ ꯍꯥꯟꯅ ꯈꯔ ꯆꯥꯒꯦꯖꯨ ꯆꯥꯎꯔ ꯑꯗꯨꯝ ꯆꯥꯍꯜꯂꯕꯅꯦ ꯎꯄꯥꯏ ꯂꯩꯇ꯭ꯔꯕꯅꯤꯅꯕ
ꯑꯁ ꯃꯁꯥꯗ ꯑꯗꯨꯅꯤ ꯑꯅꯥꯕ ꯑꯃ ꯂꯩꯔꯝꯒꯅꯤ ꯑꯩꯈꯣꯏ ꯃꯥꯍꯣꯏꯁꯨ ꯇꯧꯏꯁꯤꯅꯤ ꯆꯥꯕ ꯁꯨꯝ ꯆꯥꯏꯉꯤ ꯑꯗꯨꯝ ꯄꯠꯊꯕꯤ ꯀꯥꯂꯦꯟ ꯌꯧꯔꯛꯄ ꯌꯥꯗꯦꯕ ꯀꯥꯂꯦꯟ ꯍꯦꯛ ꯌꯧꯔꯕ ꯑꯗꯨꯝ ꯃꯁꯥꯖꯦ ꯋꯥꯗꯕꯤ ꯄꯠꯊꯕꯤ ꯇꯧꯔꯒꯅꯦ ꯇꯕ ꯗꯥꯛꯇꯔꯁꯨ ꯌꯦꯡꯉꯤꯁꯨ ꯃꯁꯤꯡ ꯈꯪꯗ꯭ꯔꯦ
ꯌꯦꯡꯕ ꯌꯥꯕ ꯌꯦꯡꯉꯦ ꯀꯩꯅꯣ ꯇꯧꯕ ꯌꯥꯕ ꯇꯧꯔꯦ ꯑꯗꯣ ꯑꯗꯨꯝ ꯐꯒꯠꯄ ꯂꯩꯇꯦꯕ ꯃꯌꯥꯝ ꯆꯥꯔꯕꯅꯦ ꯑ
ꯈꯪꯗꯦ ꯃꯥ ꯏ ꯅꯨꯡꯁꯤꯠꯀꯤꯅꯦꯅ ꯍꯥꯏꯗꯅ ꯑꯗꯨꯃꯥꯏꯅ ꯇꯧꯋꯦ ꯑꯗꯨꯒꯤ ꯍꯦꯛ ꯀꯥꯂꯦꯟ ꯊꯥ ꯌꯧꯔꯛꯄꯖꯦ ꯑꯗꯨꯝ ꯁꯥꯕ ꯌꯧꯔꯛꯄ ꯑꯗꯨꯝ ꯇꯧꯔꯗꯣꯏꯅꯦꯕ ꯏꯪꯉꯤ ꯃꯩꯗꯤ ꯗꯨꯝ ꯐꯕ ꯏꯉꯤꯃꯩꯗꯤ ꯀꯩꯝ ꯇꯧꯔꯣꯏꯕ ꯑꯗꯨꯝ ꯂꯩꯗꯣꯏꯅꯦꯕ ꯁꯥꯒꯠꯂꯛꯄꯖꯦ ꯑꯣꯏꯔꯦ ꯃꯥꯥꯏ ꯊꯕꯛ ꯏꯪꯈꯥꯡ ꯇꯧꯕ ꯌꯥꯗꯕꯤ ꯑꯗꯩ ꯑꯩꯈꯣꯏ ꯃꯃꯥꯡꯒꯤ ꯂꯨꯍꯣꯡꯕ ꯆꯠꯄꯖꯦ ꯃꯣꯏꯒꯤ ꯍꯌꯦꯡ ꯃꯃꯥ ꯁꯥꯕꯒꯤ ꯐꯝꯕꯗꯣ ꯐꯝꯕ ꯉꯝꯃꯣꯏ ꯗꯕꯅꯤꯅ ꯃꯤ ꯑꯇꯣꯞꯄ ꯍꯥꯏꯔꯤꯅꯦꯕ ꯑꯩ ꯗꯤ ꯍꯌꯦꯡ ꯑꯥꯗ ꯐꯝꯃꯨꯔꯒ ꯋꯥꯒꯗꯕ ꯀꯅꯣ ꯇꯧꯒꯗꯕ ꯃꯌꯥꯝꯗꯣ ꯍꯥꯏꯗꯤ ꯀꯩꯒꯨꯝꯕ ꯀꯅꯣ ꯇꯧꯔꯗꯤ ꯅꯨꯡꯉꯥꯏꯇꯦꯗꯅꯀꯣ ꯑꯗꯨꯗꯨꯒꯤ ꯂꯩꯇꯕ ꯑꯣꯏꯅ ꯑꯗꯨꯅ ꯍꯥꯏꯔꯁꯦ ꯇꯧꯔꯒ ꯃꯤ ꯍꯥꯏꯔꯦ ꯑꯩꯈꯣꯏꯁꯤ ꯀꯥꯒꯤ ꯑꯩꯈꯣꯏꯄꯨꯄꯨ ꯕꯣꯕꯣꯛꯀꯤꯗꯤꯀꯣ ꯄꯤꯅꯕ ꯑꯩꯈꯣꯏꯒꯤ ꯇꯕꯀꯣ ꯈꯣꯏ ꯍꯥꯏꯗꯤ ꯑꯩꯈꯣꯏ ꯄꯨ ꯑꯣꯏ ꯌꯦ ꯄꯣꯛꯄ ꯑꯗꯨꯗꯤ ꯑꯣꯏꯗꯕ ꯄ ꯄꯣꯛꯄ ꯏꯆꯤꯟ ꯏꯅꯥꯎꯒꯤ ꯃꯧꯗꯤ ꯑꯣꯏꯗꯕ ꯑꯗ ꯑꯗꯒꯤ ꯑꯗꯣ ꯍꯥꯏꯔꯛꯑꯦ ꯉꯝꯃꯣꯏꯗꯕꯅꯤꯅ ꯑꯗꯨꯝ
ꯑꯗꯨꯅꯤ ꯍꯛꯆꯥꯡ ꯌꯥꯝ ꯐꯠꯇꯕ ꯍꯥꯏꯁꯦ ꯌꯥꯝ ꯋꯥꯕꯖꯥꯠꯅꯤꯗ ꯃꯥꯅ ꯀꯩꯗꯧ ꯇꯧꯅꯤꯡꯉꯣꯏꯗꯣꯏꯅꯣ ꯅꯠꯇ꯭ꯔꯥ ꯃꯆꯥꯅꯨꯄꯥꯅꯤ ꯑꯗꯨ ꯇꯧꯅꯤꯡꯉꯝꯒꯅꯤ ꯍꯥꯏꯕ ꯐꯟꯕ ꯈꯣꯠꯄ ꯌꯥꯎꯕꯗ ꯃꯃꯥ ꯁꯥꯕꯒꯗꯣ ꯑꯗ ꯃꯤꯅꯁꯨ ꯑꯝ ꯀꯩ ꯍꯥꯏꯅꯤ ꯅꯨꯄꯥ ꯃꯌꯨꯝꯒꯤ ꯃꯤꯁꯦ ꯑꯩ ꯃꯃꯥꯒ ꯅꯛꯅꯕ ꯑꯗꯨ ꯑꯗꯥꯁꯦ ꯂꯣꯏ ꯈꯪꯅꯔꯛꯇꯣꯏꯅꯤ ꯅꯠꯇ꯭ꯔꯥ ꯑꯗꯨꯒꯨꯝꯕꯗꯣ ꯐꯪ ꯉꯣꯏꯕ ꯎꯝ ꯏꯁꯥꯗ ꯐꯠꯇ꯭ꯔꯕꯅꯤ
ꯎꯄꯥꯏ ꯂꯩꯇꯕꯅꯤ ꯑꯗꯨꯝ ꯃꯤ ꯍꯥꯏꯔꯗꯤ
ꯑꯗꯨꯅꯤ ꯗꯤꯍꯦꯖꯤꯅ ꯌꯥ
ꯆꯥꯡ ꯎꯝ ꯄꯩꯁꯥ ꯐꯌꯥꯝ ꯄꯥꯏꯔꯁꯨ ꯑꯃ ꯇꯧꯔꯁꯨ ꯆꯥꯡ ꯐꯗ꯭ꯔꯗꯤ ꯌꯥꯕ ꯄꯣꯠ ꯅꯠꯇꯦꯅ ꯆꯥꯛ ꯆꯥꯕꯩ ꯀꯧꯔꯛꯏꯔꯣ ꯍꯣ ꯍꯣꯏ ꯆꯥꯊꯣꯛꯎꯔꯨ ꯑꯗꯨꯗꯤ ꯀꯩꯅꯣ ꯇꯧꯔꯒ ꯇꯥꯏꯌꯦ ꯇꯥꯏꯌꯦ ꯇꯥꯏ ꯆꯥꯛ ꯏꯁꯤꯡꯗꯣ ꯐꯖ ꯆ ꯆꯊꯣꯛꯎꯔꯣ ꯑꯗꯨꯒ ꯂꯣꯏꯔꯒ ꯇꯧꯔꯛꯑꯣ ꯊꯝꯃꯣ ꯊꯝꯃꯣ ꯎꯝ ꯎꯝ
ꯍ